ꯑꯧ ꯇꯥꯏꯌꯦ
ꯑꯣꯀꯦ ꯑꯣꯀꯦ ꯑꯩꯗꯣ ꯀꯩꯅꯣ ꯑꯃꯗ ꯂꯩꯔꯝꯕ ꯀ ꯋꯥꯔꯤ ꯁꯥꯟꯅꯔꯝꯕꯗꯤ ꯑ ꯌꯨꯝꯗꯒꯤꯀꯣ ꯑꯗꯨꯒ ꯅꯪꯅ ꯑꯃꯨꯛ ꯍꯥꯏꯔꯛꯄꯗ ꯑꯗꯨꯏꯅꯦ ꯃꯦꯁꯦꯁ ꯑꯣꯏꯅ ꯊꯥꯔꯛꯏꯗꯣ
ꯎꯝ
ꯆꯥꯛ ꯆꯥꯗ꯭ꯔꯤ ꯍꯥꯏꯕ ꯅꯠꯇ꯭ꯔꯣ
ꯆꯥꯗ꯭ꯔꯤ ꯎꯝ ꯅꯪ ꯐꯣꯟ ꯇꯧꯕ ꯂꯣꯏꯔ ꯆꯥꯔꯨꯔꯅꯦ
ꯑ ꯀꯔꯤ ꯊꯣꯡꯒꯦ ꯉꯁꯤꯗꯤ
ꯈꯪꯗꯦꯗ
ꯅꯍꯥꯟꯁꯨ ꯅꯪꯅ ꯊꯣꯡꯗꯦ ꯍꯥꯏ ꯅꯪꯅ ꯊꯣꯡꯕ ꯑꯃꯗ ꯃꯤ ꯅꯨꯃꯤꯠ ꯑꯃꯠꯇ ꯂꯩꯇꯦꯗ
ꯑ ꯑꯩ ꯁꯨꯡꯇꯣꯡꯗꯣꯡꯗꯦ
ꯆꯥꯛꯇꯣ ꯈꯔ ꯇꯣꯡꯒꯅꯤ ꯑꯩꯅ ꯀ ꯀꯩꯅꯣꯒꯤ ꯇꯥꯏꯞꯇ ꯍꯥꯏ ꯑꯩꯅ ꯏꯟꯆꯥꯔꯖ ꯑꯣꯏꯕꯒꯤ ꯇꯥꯏꯞꯇ
ꯊꯣꯡꯗꯕ ꯅꯨꯃꯤꯠꯇꯨꯗꯪꯅ ꯇꯧꯔꯛꯑꯒ ꯑꯩꯅ ꯀꯃꯥꯏꯅ ꯊꯣꯡꯉꯦ ꯍꯥꯏꯖꯟꯗꯣꯏꯅꯣ
ꯑꯗꯣ ꯑꯩꯅꯣ ꯇꯧꯔꯛꯄꯁꯤꯛ ꯐꯅꯝꯗꯤ ꯌꯥꯝꯃꯦ ꯅꯪꯅ ꯑꯝꯇ ꯊꯣꯡꯉꯗꯤ ꯀꯃꯥꯏꯅ ꯇꯧꯋꯤ ꯖꯥꯠꯅꯣ
ꯈꯤꯇꯪꯅ ꯇꯧꯔꯛꯄ ꯀꯥꯟꯗꯗꯤ ꯊꯣꯡꯗꯕ ꯅꯨꯃꯤꯠꯇ ꯈꯛ ꯇꯧꯔꯛꯑꯒ ꯑꯩꯅ ꯀꯃꯥꯏꯅ ꯊꯣꯡꯉꯦ ꯍꯥꯏꯗꯣꯏꯅꯣ
ꯑꯗꯨꯗꯤ ꯑꯩꯅ ꯁꯣꯏꯕꯗ ꯑꯣꯏꯔꯦꯅꯦ ꯑꯗꯨꯗꯤ ꯅꯪ ꯊꯣꯡꯅꯕ ꯃꯤ ꯅꯨꯃꯤꯠꯇ ꯇꯧꯔꯛꯄꯩ
ꯍꯣꯏ ꯌꯦꯔꯨꯝꯒꯨꯝꯕ ꯍꯧꯕꯗꯨꯗꯤ ꯑꯩ ꯍꯧꯋꯦꯕꯀꯣ
ꯑꯗꯨꯗꯤ ꯁꯥꯏꯠꯅꯦꯗ
ꯁꯥꯏꯠꯗꯤ ꯑꯗ ꯑ ꯑꯗꯨ ꯌꯥꯎ ꯑꯗꯨꯗ꯭ꯔꯗꯤ ꯆꯥꯕꯗꯣ ꯈꯔ ꯅꯨꯡꯉꯥꯏꯔꯦꯅ ꯑꯗꯨ ꯌꯥꯎꯔꯗꯤ
ꯎꯝ ꯂꯥꯁꯇ ꯏꯁꯤꯡ ꯁꯣꯛꯄꯤꯔꯛꯑꯦ ꯇꯧꯔꯛꯑ ꯑꯗꯨꯗꯤ ꯌꯥ ꯇ ꯑꯣꯏꯔꯦ ꯈꯪꯗ꯭ꯔꯦ
ꯎꯝ
ꯒ꯭ꯌꯥꯁ ꯑꯣꯟ ꯇꯧꯕꯤ ꯌꯥꯔꯅꯤ ꯑꯩꯅ ꯇꯧꯕꯅꯦ ꯇꯧꯔꯛꯗꯤ ꯍ
ꯎꯝ
ꯍꯥꯏꯗ ꯀꯩ ꯀꯩꯅꯣ ꯐꯣꯟ ꯀ ꯑꯃꯇ ꯇꯧꯗ꯭ꯔꯦ ꯉꯁꯤꯒꯤꯗꯤ ꯁꯨꯇꯤꯗꯤ ꯑꯣꯏꯔꯒ ꯍꯣꯏ
ꯎꯝ ꯑꯩꯗꯤ ꯑꯩꯗꯤꯅꯦ ꯏꯆꯦ ꯑꯅꯤꯗꯣ ꯀꯧꯁꯜꯂꯦ
ꯑꯥ
ꯃꯣꯏꯒꯤ ꯃꯤꯡꯗꯣ ꯑꯦꯠꯃꯤꯁꯟ ꯇꯧꯔꯦ ꯑꯩꯅ
ꯑꯥ
ꯑꯗꯨꯒ ꯇꯧꯊꯔꯦ
ꯑꯣ ꯑꯗꯨꯅꯕꯨ ꯍꯦꯟꯅ ꯅꯣꯛꯅꯤꯡꯒꯗꯕ ꯃꯥꯜꯂꯦꯗ ꯑꯩꯗꯤ ꯈꯪꯅꯕꯅꯤꯅ ꯍꯦꯟꯅ ꯅꯨꯡꯉꯥꯏꯕ꯭ꯔꯥ ꯀꯃꯥꯏꯅ ꯇꯧꯒꯦ ꯑꯗꯨꯅ ꯍꯦꯟꯅ ꯅꯨꯡꯉꯥꯏꯕ꯭ꯔꯥ ꯅꯠꯇ꯭ꯔꯒ ꯑꯃꯠꯇ ꯈꯪꯗꯕ ꯃꯤꯒ ꯑꯗꯨꯒꯅ ꯍꯦꯟꯅꯅꯨꯡꯉꯥꯏꯕꯥ ꯀꯃꯥꯏꯅ ꯇꯧꯒꯦ
ꯈꯪꯗꯕ ꯃꯤ ꯇꯧꯕꯅ ꯅꯨꯡꯉꯥꯏꯗꯣ
ꯍꯣꯏ ꯈꯪꯉꯣꯏꯅꯤꯗꯤ ꯂꯧꯕ ꯀ ꯀꯔꯤ ꯁꯥꯗꯣꯏꯅꯣ ꯈꯪꯉꯝꯃꯣꯏꯗ
ꯈꯪꯗꯕ ꯍꯥꯏꯗꯤ ꯃꯤ ꯃꯁꯛ ꯈꯪꯗ꯭ꯔꯗꯤ ꯑꯗꯨꯝ ꯍꯥꯏꯗꯤ ꯃꯣꯏꯅ ꯉꯥꯡꯉꯛꯑꯕꯅꯤꯅ ꯑꯗꯨꯝ ꯄꯪꯈꯨꯝ ꯈꯨꯝꯃꯦ
ꯍꯣꯏ ꯑꯗꯨꯅꯦ ꯑꯗꯣ ꯈꯪꯅꯔꯗꯤ ꯀꯔꯤ ꯍꯥꯏꯗꯣꯏꯅꯣ ꯈꯪꯉꯝꯃꯔꯣꯏꯕ
ꯎꯝ
ꯍ
ꯑꯗꯣ ꯅꯪꯗꯤ ꯀꯔꯤ ꯌꯦꯟꯁꯥꯡ ꯆꯥꯔꯒꯦ
ꯍꯥꯏꯗꯤ ꯉꯥꯁꯤ ꯗꯥꯜ ꯑꯣꯏꯅ ꯍꯣꯠꯅꯔꯦ
ꯅꯊꯟꯗ ꯂꯩꯕ꯭ꯔꯣ
ꯍꯟꯗꯛ ꯏꯅꯥꯎ ꯅꯨꯄꯥꯈꯣꯏ ꯑꯩꯒꯤ ꯀꯥꯖꯤꯟ ꯕ꯭ꯔꯥꯗꯔꯁꯤꯡꯁꯦ ꯀꯩꯅꯣ ꯁꯝꯃꯔ ꯕ꯭ꯔꯦꯛ ꯇꯦꯟ ꯗꯦꯖꯒꯨꯝꯕ ꯂꯩꯌꯦꯗꯅ
ꯎꯝ
ꯑꯗꯨꯒꯤ ꯃꯣꯏ ꯊꯣꯛꯂꯛꯑꯦ ꯌꯨꯝꯗ ꯂꯩꯃꯤꯟꯅꯩ ꯍꯧꯖꯤꯛ ꯇꯔꯨꯛ ꯇꯔꯨꯛꯇ ꯑꯃꯨꯛ ꯆꯪꯉꯅꯤ
ꯑꯣ
ꯕꯣꯔꯗꯤꯡ ꯅꯨꯡꯉꯥꯏꯇꯦ ꯍꯥꯏꯅ ꯇꯧꯔꯛꯏꯅꯤꯅ ꯈꯪꯗꯦꯅꯦ ꯁꯤꯗ ꯂꯩꯃꯤꯟꯅ ꯗꯕꯔꯥ ꯀꯃꯥꯏꯅ ꯇꯧꯔꯤꯤꯅꯣ ꯀꯟꯐꯥꯔꯝꯗꯤ ꯑꯣꯏꯗ꯭ꯔꯤ ꯍꯟꯗꯛꯀꯤ ꯑꯉꯥꯡꯁꯤꯡꯗꯤ ꯑꯁ ꯂꯣꯏ ꯀꯝꯄ꯭ꯂꯦꯟ ꯑꯗꯨ ꯑꯗꯨꯝ ꯇꯧꯗꯅ ꯑꯩꯈꯣꯏ ꯂꯩꯔ ꯀꯥꯟꯗꯗꯤ ꯀꯝꯄ꯭ꯂꯦꯟ ꯇꯧ ꯀꯝꯄ꯭ꯂꯦꯟ ꯇꯧꯕ ꯀꯤꯑꯕ ꯆꯍꯤ ꯆꯍꯤ ꯑ ꯏꯟ ꯂꯩꯔꯦ ꯍꯁꯥꯎꯗꯥ ꯑꯗꯨꯒꯤ ꯍꯣꯁꯇꯦꯜꯒꯤ ꯃꯍꯥꯎꯗꯣ ꯐꯖꯅ ꯈꯪꯉꯦꯕ ꯑꯁꯤ ꯌꯥꯝꯃꯕꯅꯦꯍꯦ ꯆꯍꯤ ꯃꯥꯄꯜ ꯍꯣꯁꯇꯦꯜꯗ ꯂꯩꯔꯛꯑ ꯌꯥꯏꯦ ꯂꯩꯔꯛꯑ ꯌꯥꯏꯗꯦ ꯍꯣꯁꯇꯦꯜꯁꯨ ꯅꯠꯇꯦ ꯕꯣꯔꯗꯤꯡꯅꯤ ꯕꯣꯔꯗꯤꯡ ꯍꯥꯏꯦ ꯦ ꯍꯁꯥꯎꯜꯗꯤ ꯀ꯭ꯔ
ꯀꯣꯂꯦꯖꯀꯨꯝꯕ ꯀꯥꯕ ꯃꯤꯅ ꯂꯩꯒꯗꯕ ꯃꯥꯜꯂꯦꯕ ꯍꯥꯏꯕꯗꯤ ꯃꯤꯡꯗꯣ ꯕꯣꯔꯗꯤꯡ ꯉꯥꯏꯗꯅ ꯑꯣꯖꯥꯒꯤ ꯃꯈꯥꯗ ꯂꯩꯕ ꯀꯩꯅꯣꯝꯃ ꯃꯥꯜꯂꯦꯕ
ꯎꯝ
ꯑꯗꯨꯏ ꯑꯩꯒꯤ ꯃꯅꯤꯡꯒꯤ ꯃꯈꯣꯟꯁꯦ ꯀꯃꯥꯏꯅ ꯇꯧꯒꯦ
ꯀꯝ ꯇꯧꯗꯦ
ꯑ ꯑꯩꯉꯣꯟꯗꯗꯤ ꯂꯥꯡꯕ ꯑꯗꯨꯏꯅꯦꯗ ꯒꯥꯔꯤꯒ ꯂꯥꯛꯑꯒ ꯏꯁꯩꯒ ꯊꯥꯔꯒꯀꯣ
ꯑ ꯂꯥꯡꯗꯦ ꯂꯥꯡꯗꯦ ꯐꯖꯅ ꯇꯥꯏꯌꯦ
ꯎꯝ ꯑꯩꯗꯤ ꯅꯪ ꯉꯁꯥꯏ ꯅꯪꯅ ꯍꯥꯏꯔꯛꯄꯗ ꯁꯨꯡꯁꯥ ꯊꯥꯖꯒꯦ
ꯑꯩꯅ ꯊꯥꯖꯔꯣꯏ ꯍꯥꯏꯗꯅ ꯍꯥꯏꯗꯤ ꯑꯩ ꯁꯛꯇꯣ ꯑꯩ ꯁꯛꯇꯣ ꯈꯔ ꯑꯍꯟ ꯃꯥꯟꯕꯅꯦꯕꯀꯣ ꯑꯗꯨꯝ
ꯑꯍꯟ ꯍꯥꯏꯁꯦ ꯍꯣꯏ ꯌꯥꯝ ꯑꯍꯟ ꯌꯥꯝ ꯑꯍꯟ ꯑꯣꯏꯔꯨꯕꯗꯤ ꯅꯠꯇꯦꯗ ꯍꯥꯏ ꯈꯔ ꯃꯄꯨꯡ ꯐꯥꯕ ꯃꯥꯟꯕꯅꯦꯕ ꯑꯁꯦꯡꯗꯤ ꯑꯁꯦꯡꯕꯗꯨꯗꯤ ꯇꯥꯗꯔꯕ
ꯅꯠꯇꯦ ꯑꯩꯅ ꯍꯥꯏꯕꯗꯤ ꯁꯛ ꯌꯦꯡꯀꯥꯟꯗ ꯃꯤ ꯑꯗꯨꯝ ꯍꯥꯏꯅꯕꯗꯣ ꯂꯩꯗꯅ
ꯎꯝ ꯍꯥꯏꯕꯗꯤ ꯈꯣꯟꯗꯨꯁꯨ ꯑꯃꯨꯛ ꯃꯦꯆꯦꯔ ꯑꯣꯏꯔꯝꯃꯦ ꯁꯇ ꯀꯩꯅꯣꯗꯣꯦ ꯆ ꯑꯣꯏꯔꯁꯨ ꯈꯣꯟꯅ ꯈꯔ ꯄꯤꯛꯄ ꯑꯃ ꯂꯩꯗꯅ ꯍꯣꯟꯅꯁꯨ ꯈꯔ ꯃꯁꯊꯔꯅꯁꯤꯔꯀꯥꯟꯗ ꯃꯤꯉꯣꯟꯗ ꯄꯥꯎꯇꯥꯛ ꯀꯛꯄꯤꯒꯗꯕꯒ ꯃꯅ ꯑꯃ ꯌꯥꯎꯋꯦ
ꯍꯥꯟꯅ ꯁꯥꯔꯤꯅꯦ ꯍꯥꯏꯔꯛꯄꯗꯨꯗ ꯍꯦꯟꯅ ꯄꯥꯛꯆꯕꯅꯤꯅꯦ
ꯁꯥꯔꯤꯅꯕꯨꯣ ꯀꯃꯥꯏꯅ ꯁꯤꯗ ꯐꯣꯟ ꯇꯧꯔꯝꯗꯣꯏꯅꯣꯗ
ꯑꯗꯨꯅ ꯌꯥꯁꯦ ꯃꯈꯣꯟꯗ ꯑꯗꯨꯅ ꯍꯦꯟꯅ ꯄꯛꯆꯩ ꯌꯥꯕꯅꯤ ꯅꯪꯅ ꯍꯥꯏꯔꯛꯏꯕ ꯆꯍꯤꯗꯨꯗꯤ ꯂꯣꯏꯔꯦꯗ
ꯂꯛꯅꯔꯤꯅꯦ
ꯎꯝ ꯑꯣ ꯆꯨꯝꯃꯃꯅꯤ ꯑꯩꯅ ꯍꯥꯏꯗ꯭ꯔꯣ ꯂꯥꯛꯅꯔꯤꯁꯦ ꯅꯍꯥꯟꯒꯤꯗꯨ꯭ꯔꯣ ꯉꯁꯤꯒꯤꯗ꯭ꯔꯣ ꯉꯁꯤꯒꯤ ꯑꯣꯏꯔꯝꯃꯅꯤ
ꯇꯣꯁ
ꯇꯣ ꯍꯥꯏꯗ꯭ꯔꯣ ꯑꯩꯅ
ꯊꯥꯖꯗ꯭ꯔꯤꯕꯣ ꯍꯧꯖꯤꯛꯐꯥꯎ ꯑꯙꯔ ꯀꯥꯔꯗ ꯊꯥꯔꯛꯎꯔꯥ
ꯅꯪꯅ ꯂꯥꯛꯅꯔꯤꯅꯦ ꯍꯥꯏꯗꯣ ꯅꯍꯥꯟꯒꯤꯗꯨ꯭ꯔꯣ ꯉꯁꯤ ꯍꯥꯏꯔꯛꯏꯗ꯭ꯔꯣ
ꯅꯍꯥꯟꯒꯤꯗꯣ ꯂꯛꯅꯔꯤꯅꯦ ꯅꯪ ꯐꯣꯟ ꯇꯧꯕꯗꯣ ꯑꯍꯥꯟꯕ ꯇꯧꯕꯅꯤꯅ
ꯑꯥꯆꯥ ꯑ ꯊꯤꯡꯀ ꯁꯤꯗ ꯂꯒꯅ ꯑꯃꯅꯤꯅꯤ ꯍꯥꯏꯔꯛꯄ ꯈꯜꯂꯨꯔꯦ
ꯑꯩꯅ ꯁꯥꯔꯤ ꯑꯣꯏꯔꯒ ꯅꯣꯏ ꯀꯃꯥꯏꯅ ꯐꯣꯟ ꯇꯧꯔꯝꯗꯣꯏꯅꯣ ꯁ ꯁꯔꯤ ꯑꯣꯏꯔꯗꯤ ꯄꯨꯔꯥ
ꯅꯍꯥꯟ ꯌꯨꯝ ꯄꯥꯟꯕ ꯑꯃꯒ ꯋꯥꯔꯤꯔꯤꯁꯅꯤ ꯊꯅꯤ
ꯑꯁ ꯅꯖꯅꯤꯅꯦ
ꯅ ꯂꯥꯛꯅꯤ ꯑ ꯑꯩꯅ ꯑꯗꯨꯝ ꯊꯥꯖꯔꯤꯁꯤ ꯀꯩꯅ ꯍꯥꯏꯗꯤ ꯈꯪꯅꯕ ꯃꯤ ꯅꯠꯇꯕꯅꯤꯅ ꯃꯥꯅ ꯑꯗꯨꯅꯦ ꯍꯥꯏꯔꯛꯑꯗꯤ ꯀꯃꯥꯏ ꯑꯩꯅ ꯅꯠꯇꯦ ꯍꯥꯏꯒꯗ꯭ꯔꯕ ꯀꯃꯥꯏꯅ ꯈꯪꯗꯣꯏꯣ ꯑꯩꯁꯨ ꯑꯗꯨꯅꯦ ꯅꯪꯉꯗ ꯊꯥꯖꯕ ꯈꯔ ꯋꯥꯠꯂꯦꯗꯣ ꯑꯗꯨ ꯑꯣꯏꯔꯁꯨ ꯅꯪꯅ ꯍꯥꯏꯔꯛꯑꯕꯅꯤꯅ ꯑꯗꯨꯝ ꯊꯥꯖꯔꯦ ꯍꯥꯏꯗꯣ ꯍꯥꯦꯕ
ꯌꯥꯔꯦꯗ ꯑꯩ ꯃꯥꯡꯗ ꯊꯥꯖꯔꯦ ꯍꯥꯏꯕ ꯃꯥꯜꯂꯦꯗ ꯅꯪꯒꯤꯗꯣ
ꯈꯪꯉꯦ ꯌꯥꯔꯦ
ꯊꯥꯖꯔꯦ ꯊꯥꯖꯔꯦ ꯍꯧꯖꯤꯛꯇꯤ ꯐꯖꯅ ꯊꯥꯖꯔꯦ ꯎꯝꯝ ꯑꯁ ꯑꯗꯨꯗꯤ ꯆꯨꯝꯃꯗꯤ ꯑꯩꯉꯣꯟꯅ ꯗꯗꯥꯗꯥꯒ ꯍꯧꯔꯛꯄ ꯇꯥꯔꯅꯤ
ꯏꯁꯁ ꯑꯣ ꯏꯆꯦꯈꯣꯏꯗꯨꯁꯨ ꯅꯪꯒ ꯆꯍꯤ ꯃꯥꯟꯅꯔꯦ
ꯑꯦ ꯑꯦ ꯊꯅꯅꯨꯡꯉꯥꯏꯄ ꯑꯥ
ꯍꯧꯖꯤꯛ ꯑꯩꯅ ꯃꯣꯏꯅꯤꯗꯣ ꯑꯦꯠꯃꯤꯁꯟ ꯇꯧꯋꯦ ꯍꯥꯏꯕꯗꯣ
ꯍꯣꯏ ꯍꯣꯏ
ꯑꯗꯨꯗꯣ ꯅꯪꯒ ꯃꯥꯟꯅꯔꯦ ꯍꯥꯏꯕ
ꯁꯍꯤꯗ
ꯎꯝ
ꯑ ꯐꯔꯦ ꯐꯔꯦ ꯆꯍꯤ ꯑꯃ ꯅꯥꯔꯝꯕ ꯈꯔ ꯂꯩꯔꯝꯕꯗꯨꯁꯨ ꯌꯥꯝ ꯐꯔꯦ
ꯎꯝ ꯑꯗꯨꯗꯅꯦꯦ
ꯈꯔ ꯃꯦꯆꯤꯡ ꯑꯣꯏꯔꯝꯕ ꯃꯤ ꯂꯩꯔꯝꯕꯁꯨ ꯐꯔꯦꯕ
ꯎꯝ ꯑꯗꯨꯅꯦꯕ
ꯎꯝ
ꯑꯗꯣ ꯔꯣꯅꯥꯜꯗꯣꯒ ꯐꯣꯇꯣ ꯀꯥꯞꯃꯤꯟꯅꯩꯗꯤ ꯌꯥꯝ ꯐꯖꯩꯌꯦꯦ
ꯀꯩꯅꯣꯒꯤꯅꯦ ꯐꯥꯔꯁ ꯗꯦꯒꯤꯗꯣ ꯃꯥꯒꯤ ꯐꯥꯔꯁ ꯃꯦꯠꯁꯇꯅꯦ ꯑꯩꯅ ꯆꯠꯂꯒ
ꯑꯩ
ꯑꯩꯅ ꯍꯥꯏꯔꯨꯔꯦ ꯑꯗꯨꯒ ꯀꯥꯞꯄꯨꯔꯦ
ꯑꯆꯥ
ꯑꯗꯨꯒ ꯃꯥꯅ ꯀꯗꯔꯒ ꯇꯧꯕꯤꯌꯦ ꯈꯪꯕ꯭ꯔꯥ
ꯑ ꯀꯔꯤ ꯍꯥꯏꯔꯛꯏꯅꯣ ꯂꯣꯟꯅ
ꯅꯠꯇꯦ ꯄꯝꯕꯤꯌꯦ ꯍꯥꯏꯕ
ꯑꯖ ꯖ ꯖ
ꯄꯝꯃꯒ ꯑꯣꯇꯣ ꯀꯥꯞꯄꯤꯗꯣꯎꯗ꯭ꯔ
ꯎꯔꯦ ꯎꯔꯦ ꯑꯩꯗꯤ ꯀꯣꯜꯂꯒ ꯎꯏꯅꯦ ꯐꯖꯅ ꯌꯦꯡꯉꯨꯗꯕꯩꯥ
ꯎꯝ ꯂꯥꯁꯇ ꯄꯝꯃꯤꯕ
ꯏꯁ ꯅꯪꯅ ꯀꯩꯅꯣ ꯄ꯭ꯔꯣꯐꯥꯏꯜ ꯑꯃꯈꯛ ꯊꯝꯃ ꯑꯩꯅ ꯀꯃꯥꯏ ꯈꯪꯗꯣꯏꯕ ꯑꯩꯅ ꯎꯔꯤꯗꯤ ꯀꯣꯜꯂꯒ ꯎꯔꯤꯗꯨꯗꯤ ꯄꯝꯕꯗꯤ ꯎꯗꯦ ꯀꯣꯟꯕꯗꯤ ꯎꯋꯦ ꯄꯝꯕꯗꯤ ꯎꯗꯦ
ꯄꯝꯕꯒꯤ ꯐꯣꯠꯇꯣꯁꯨ ꯂꯩꯑꯦ
ꯍꯨꯝ
ꯑꯗꯨꯁꯨ ꯃꯔꯧ ꯊꯝꯃꯨꯗꯅ
ꯔꯣꯅꯥꯜꯗꯣꯁꯦ ꯑꯩꯈꯣꯏꯒꯤ ꯔꯣꯅꯥꯜꯗꯣ ꯍꯟꯗꯛꯁꯦ ꯑꯍꯟ ꯑꯣꯏꯔꯕꯅꯤꯅ ꯉꯝꯗ꯭ꯔꯦꯌꯦ ꯃꯥꯗꯣ ꯑꯩꯉꯣꯟꯗ ꯍꯥꯏꯔꯛ ꯑꯦ
ꯑꯍꯟ ꯑꯣꯏꯕꯗ ꯇꯥꯏꯅꯩꯗ ꯍꯣꯏ ꯑꯍꯟꯕꯨꯗꯤ ꯑꯣꯏꯌꯦꯗ ꯑꯗꯨ ꯑꯣꯏꯁꯨ ꯃꯥꯗꯨꯒꯣ ꯀꯦꯔꯤꯌꯔꯗꯨ ꯌꯥꯝ ꯐꯖꯔ ꯍꯥꯟꯅ ꯔꯤꯇꯌꯥꯔꯗꯣ ꯇꯧꯊꯣꯛ ꯑꯝꯃꯗꯤ ꯃꯥ ꯀꯦꯔꯤꯌꯔ ꯌꯥꯝ ꯐꯖꯒꯗꯕꯅꯤꯅꯦ ꯃꯥꯁꯦ ꯀꯩꯅꯣ ꯇ꯭ꯔꯣꯐꯤꯁꯦ ꯈꯔ ꯂꯧꯅꯤꯡꯈꯤꯕ ꯂꯧꯅꯤꯡꯉꯤꯕ ꯑꯗꯨꯏ ꯍꯧꯖꯤꯛꯁꯦ ꯀꯝꯄꯤꯇꯤꯁꯟ ꯌꯥꯝ ꯇꯧꯅꯔꯦꯅꯦ ꯍꯣꯏ ꯀꯝꯄꯤꯇꯤꯁꯟꯒꯤ ꯀꯩꯅꯣ ꯋꯥꯈꯟ ꯑꯃ ꯂꯩꯗꯨꯗꯤ ꯐꯗꯤ ꯐꯩ ꯑꯗꯨ ꯑꯣꯏꯁꯨ ꯃꯁꯥꯅ ꯌꯥꯗ꯭ꯔꯦꯕ ꯀꯣ ꯉꯝꯗ꯭ꯔꯦꯕ ꯃꯥꯗꯨ ꯀꯩꯅꯣꯁꯨ ꯇꯧꯕꯩꯅꯦꯗ ꯀꯥ ꯍꯦꯟꯅ ꯖꯤꯝꯗꯁꯨ ꯇꯧꯕꯩꯀꯣ ꯃꯁꯥꯗꯣ ꯌꯥꯝ ꯐ꯭ꯂꯦꯛꯁꯤ ꯑꯣꯏꯗ꯭ꯔꯦꯕ
ꯎꯝ
ꯕꯤ ꯑꯣꯏꯅ ꯇꯧꯕꯩ ꯄꯨꯔꯥ ꯕꯣꯗꯤ ꯕꯤꯜꯗꯔꯒꯤ ꯇꯥꯏꯞꯇ ꯆꯠꯈ꯭ꯔꯦꯕꯀꯣ
ꯎꯝ ꯎꯝ
ꯈꯔ ꯂꯥꯏꯠ ꯑꯣꯏꯅꯗꯤ ꯇꯧꯔꯗꯤ ꯐꯒꯗꯕ
ꯎꯝ ꯃꯦꯁꯤꯒꯤ ꯄ꯭ꯂꯦꯗꯤ ꯐꯗꯤ ꯐꯖꯩꯌꯦ ꯐꯖꯗꯕꯅꯤ ꯅꯠꯇꯦ
ꯐꯖꯕꯅꯦ ꯃꯥꯗꯤ ꯃꯤꯒꯁꯦ ꯑꯗꯨꯝ ꯗ꯭ꯔꯤꯕꯜ ꯇꯧꯕ ꯉꯝꯃꯤꯕꯅꯦ ꯑꯗꯣ ꯃꯣꯏꯁꯦ ꯂꯥꯁ ꯑꯣꯏꯔꯕꯅꯤꯅ ꯑꯗꯨꯝ ꯅꯨꯡꯁꯤꯗ ꯑꯅꯤꯃꯛ
ꯎꯝ
ꯑꯃ ꯑꯃ ꯑꯃ ꯑꯃ ꯁꯟꯅꯔꯁꯨ ꯑꯃꯕꯨ ꯁꯞꯄꯣꯔꯠ ꯇꯧꯋꯦꯗ ꯑꯗꯨꯝ ꯇꯧꯋꯦꯗ ꯑꯗꯣ ꯃꯕꯥꯅꯤ ꯐꯥꯏꯅꯜ ꯂꯥꯛꯑꯗꯤ ꯎꯄꯥꯏ ꯂꯩ ꯇꯦ ꯑꯗꯨꯗꯗꯤ ꯈꯪꯗ꯭ꯔꯦꯀꯣ ꯑꯗꯨꯝ ꯃꯣꯏ ꯇꯣꯉꯥꯟ ꯇꯣꯉꯥꯟꯕ ꯃꯦꯠꯁꯇ ꯁꯥꯟꯅꯔꯗꯤ ꯑꯗꯨꯝ ꯁꯞꯄꯣꯔꯠꯇꯤ ꯇꯧꯋꯦꯗ
ꯎꯝ
ꯍꯥꯏ ꯃꯣꯏꯅ ꯍꯥꯔꯠ ꯋꯥꯛ ꯇꯧꯔꯛꯈꯤꯕ ꯃꯌꯥꯝꯗꯨ ꯌꯦꯡꯉꯀꯣ ꯌꯥꯝ ꯀꯩꯅꯣ ꯇꯧꯅꯤꯉꯥꯏ ꯌꯥꯝ ꯇꯝꯖꯅꯤꯡꯉꯥꯏ ꯑꯣꯏꯌꯦꯕ
ꯃꯣꯏꯗꯤ ꯌꯥꯝ ꯅꯨꯡꯁꯤꯅꯕꯅꯦ ꯐꯦꯟꯁꯤꯡꯅꯦ ꯍꯦꯟꯅ ꯈꯠꯅꯔꯤꯖꯦ
ꯅꯨꯡꯁꯤꯗꯤ ꯅꯨꯡꯁꯤꯅꯩ ꯍꯣꯏ ꯃꯣꯏꯁꯨ ꯑꯗꯨꯏꯁꯨ ꯃꯔꯛ ꯃꯔꯛꯇ ꯐꯦꯟꯁꯤꯡ ꯑꯗꯨꯃꯥꯏꯅ ꯍꯥꯏꯔꯛꯑꯗꯤ ꯃꯣꯏꯁꯨ ꯎꯗꯤ ꯎꯔꯝꯃꯅꯤ ꯑꯗꯨꯒꯤꯁꯨ ꯈꯔ ꯋꯥꯈꯟꯗ ꯀꯩꯅꯣꯝꯃꯗ ꯂꯩꯔꯝꯃꯅꯤꯅꯦ ꯑꯩꯁꯨ ꯃꯉꯣꯟꯗꯒ ꯃꯉꯣꯟꯗ ꯆꯜꯂꯦ ꯑꯩꯁꯨ ꯆꯪꯗꯕ ꯌꯥꯗꯦ ꯍꯥꯏꯕꯒꯤ ꯀꯩꯅꯣꯝꯇ ꯂꯩꯔꯝꯕꯅꯦꯅ ꯍꯥꯏꯕꯗꯤ ꯐꯦꯟꯁꯤꯡꯅ ꯇꯧꯔꯝꯃꯤꯗꯣ ꯃꯣꯏꯁꯨ ꯎꯔꯝꯕꯅꯤꯅ ꯃꯣꯏꯗꯤ ꯆꯪꯅꯤ ꯅꯣꯏꯒꯤꯗꯨꯗꯤ ꯎꯝ ꯅꯣꯏꯒꯤ ꯀꯩꯅꯣꯗꯤ ꯆꯪꯉꯦ ꯑꯩꯈꯣꯏ ꯑꯩꯈꯣꯏꯒꯤ ꯀꯩꯅꯣꯗꯤ ꯒꯣꯜ ꯑꯍꯨꯝ ꯆꯜꯂꯦ ꯅꯣꯏꯒꯤꯗꯤ ꯆꯟꯂꯦ ꯇꯧꯔꯛꯑꯒꯦ ꯃꯣꯏꯁꯨ ꯎꯔꯝꯃꯨꯅꯦꯕ ꯑꯩꯁꯨ ꯑꯗꯨꯗꯤ ꯆꯟꯅꯕ ꯍꯣꯠꯅꯒꯦ ꯍꯥꯏꯅ ꯍꯥꯏꯔꯝꯒꯗꯕ ꯃꯥꯜꯂꯦꯕ ꯈꯪꯕ ꯈꯪꯕꯤꯗ꯭ꯔꯦꯅꯦ ꯑꯦ ꯃꯩꯒꯤ ꯋꯥꯈꯜꯗ ꯆꯪꯕꯒꯤ ꯇꯀ ꯇꯧꯔꯦꯀꯣ ꯑꯃꯒ ꯃꯣꯏꯒꯕ ꯔꯥꯅꯣ ꯁꯥꯇꯖꯨꯗꯤ ꯂꯣꯏ ꯆꯪꯈ꯭ꯔꯦꯅꯦꯍꯥ ꯍꯌꯦꯡꯗꯒꯤ ꯑꯃꯨꯛ ꯍꯧꯔꯅꯤ ꯕ꯭ꯔꯥꯖꯤꯜꯅ ꯑꯍꯥꯟꯕ ꯃꯦꯠꯆ ꯍꯧꯔꯅꯤꯅꯦ ꯖꯄꯥꯟꯒ ꯑꯅꯤꯃꯛ ꯁꯞꯄꯣꯔꯠ ꯇꯧꯕ ꯇꯤꯝꯅꯤꯅꯦ ꯇꯧꯔꯤꯁꯦ ꯎꯄꯥꯏ ꯂꯩꯇꯦ ꯑꯗꯨꯝ ꯕ꯭ꯔꯥꯖꯤꯜ ꯇꯧꯕ ꯇꯥꯔꯦ ꯅꯪꯗꯤ ꯀꯔꯝꯕ ꯇꯧꯗꯣꯏꯅꯣ ꯖꯄꯥꯟꯗꯎꯗꯣꯏꯔꯣ
ꯈꯪꯗꯦꯗ ꯑꯩꯗꯤ
ꯍ
ꯌꯦꯡꯉꯦ ꯍꯥꯏꯕꯗꯨꯅꯤ
ꯑꯣ